ꯑꯣ ꯁꯪꯒꯗ꯭ꯔꯣ ꯅꯪ
ꯈꯪꯉꯦ
ꯑꯩ ꯀꯣꯜ ꯇꯧꯅꯤꯡꯉꯥꯏ ꯂꯩꯇꯕ ꯑꯗꯨꯒꯤ ꯅꯪ ꯑꯦꯚꯥꯏꯂꯦꯕꯜ ꯑꯣꯏꯌꯦ ꯍꯥꯏꯕ ꯎꯕꯒꯤ ꯇꯧꯔꯛꯄꯅꯦ
ꯀꯥꯏꯗꯦ ꯀꯥꯏꯗꯦ ꯑꯩꯁꯨꯣ ꯑꯩꯁꯦ ꯍꯧꯖꯤꯛꯀꯗ ꯍꯣꯏ ꯍꯥꯏꯣ
ꯑꯥ ꯅꯩ ꯋꯥ ꯈꯔ ꯅꯨꯡꯉꯥꯏꯗꯕꯤꯒꯤꯔꯥ
ꯐꯖꯅ ꯇꯥꯗꯕ꯭ꯔꯥ
ꯇꯄ
ꯑꯥꯎ ꯑꯩꯗꯤ ꯅꯪꯕꯨ ꯐꯖꯅ ꯇꯥꯏꯌꯦ
ꯑꯣ ꯅꯪ ꯅꯪꯒꯤ ꯈꯣꯟꯗꯤ ꯈꯔ ꯁꯦꯡꯗꯕ ꯑꯗꯨꯒꯤ
ꯑꯣ ꯑꯩꯗꯤ ꯅꯪꯕꯨ ꯐꯖꯅ ꯇꯥꯛꯑꯦ ꯍꯧꯖꯤꯛ ꯇꯤ ꯁꯦꯡꯕ꯭ꯔꯥ
ꯍꯥꯥ
ꯁꯦꯡꯕ꯭ꯔꯥ ꯍꯧꯖꯤꯛꯇꯤ
ꯑꯣ ꯈꯔ ꯁꯦꯡꯗꯕ ꯑꯗꯨ ꯑꯗꯨꯝ ꯌꯥꯏꯗ ꯇꯧꯁꯤꯗ
ꯍꯣꯏ ꯍꯣꯏ ꯀꯥꯏꯗꯦ ꯑꯩꯁꯦ ꯍꯧꯖꯤꯛ ꯈꯛꯇꯪ ꯐ꯭ꯔꯤ ꯂꯩꯕꯗꯨꯗꯀꯣ ꯑꯗꯨꯒꯤ
ꯅꯪ ꯅꯪꯒꯤꯗꯤ ꯆꯥꯡꯗ꯭ꯔꯤꯀꯣ ꯅꯪꯒꯤꯁꯨ
ꯑꯩꯒꯤꯗꯤ ꯅꯍꯥꯟ ꯈꯔ ꯇꯧꯔꯝꯃꯦꯕꯀꯣ ꯈꯔ ꯇꯧꯔꯝꯃꯒ ꯀꯔꯤꯒꯤꯔ ꯈꯪꯗꯦ ꯑꯃꯨꯛ ꯌꯥꯗꯦꯅ ꯍꯥꯏꯔꯛꯑꯦ ꯑꯗꯨ ꯑꯣꯏꯕꯒꯤꯅ ꯑꯩꯗꯤ ꯑꯗꯨꯝ ꯇꯨꯃꯤꯟ ꯂꯩꯈ꯭ꯔꯕꯅꯦ ꯑꯗꯣ ꯍꯟꯗꯛ ꯑꯃꯨꯛ ꯁꯦꯝꯕꯤꯕꯒꯤꯔ ꯈꯪꯗꯦ ꯑꯗꯨ ꯑꯩꯅ ꯉꯁꯤꯁꯦ ꯇꯧꯕ ꯃꯇꯝꯗ ꯑꯗꯨꯝ ꯌꯥꯕꯒꯨꯝ ꯍꯥꯏꯕꯗꯨꯗ ꯑꯩꯅ ꯑꯃꯨꯛ ꯍꯥꯏꯔꯛꯄꯅꯦ ꯑꯗꯨꯗꯒꯤ
ꯑꯣ ꯑꯗꯨ ꯅꯪꯁꯨ ꯂꯥꯎꯊꯣꯛꯇ꯭ꯔꯤꯕꯣ ꯑꯃꯇ ꯍꯥꯏꯗꯤ ꯆꯪꯗ꯭ꯔꯤꯕꯣ
ꯑꯥ ꯑꯥ ꯑꯩꯒꯤꯗꯨꯔꯥ ꯍꯜꯂꯣ
ꯂ ꯇꯥꯏꯌꯦ
ꯑꯣ ꯑꯩꯒꯤꯗꯣ ꯆꯪꯉꯦ ꯅꯍꯥꯟ ꯑꯃꯔꯛ
ꯍꯥꯥ
ꯅꯍꯥꯟ ꯑꯃꯨꯔꯛ ꯆꯪꯈ꯭ꯔꯦꯕ ꯑꯩꯒꯤ
ꯑꯣ ꯑꯣ ꯑꯣ ꯑꯣ
ꯅꯪꯒꯤꯗꯤ ꯇꯧꯗ꯭ꯔꯤꯌꯦ
ꯑꯩ ꯑꯩꯒꯤꯗꯤ ꯆꯥꯎꯧꯗ꯭ꯔꯦ ꯉꯔꯥꯡꯅ ꯍꯧꯗꯉꯥꯏ
ꯑꯣ ꯑꯣ ꯀꯥꯏꯗꯗ ꯃꯇꯝ ꯂꯩꯌꯦ ꯀꯥꯏꯗꯦ
ꯎꯝ ꯅꯨꯃꯤꯠ ꯀꯌꯥꯒꯨꯝꯕꯗꯤ ꯄꯤꯕ꯭ꯔꯣꯀꯣ
ꯈꯪꯗꯦꯅꯦ ꯃꯣꯏꯁꯦ ꯑꯗꯨꯝ ꯐ꯭ꯔꯥꯏꯗꯦꯒꯨꯝꯕꯗꯁꯨ ꯌꯥꯏ ꯍꯥꯏꯕꯁꯨ ꯇꯥꯏꯌꯦ ꯑꯗꯨꯒ ꯑꯃꯨꯛ ꯇ꯭ꯤꯁꯗꯦꯗ ꯑꯃꯨꯛ ꯇꯧꯅꯩ ꯍꯥꯏꯕꯁꯨ ꯇꯥꯏꯌꯦ ꯑꯗꯣ ꯃꯤ ꯃꯤꯁꯦ ꯃꯥꯟꯅꯗꯕ ꯃꯥꯜꯂꯦ ꯍꯥꯏꯕꯗꯤ ꯍꯥꯟꯅ ꯍꯥꯟꯅ ꯌꯥꯕ ꯀꯣꯟꯅ ꯌꯥꯕ ꯍꯥꯏꯕꯗꯨꯗꯤ ꯃꯣꯏꯒꯤ ꯃꯈꯨꯠꯇ ꯂꯩꯔꯦꯅꯀꯣ ꯑꯗꯨꯗꯤ ꯑꯩꯈꯣꯏꯅ ꯑꯩꯅꯗꯤ ꯍꯥꯏꯕꯗꯤ ꯉꯝꯗ꯭ꯔꯦ ꯑꯗꯨꯗꯤ
ꯑꯣꯍꯣ ꯍꯥꯏꯗꯤ ꯎꯝ ꯅꯨꯃꯤꯠ ꯑꯁꯤ ꯃꯅꯨꯡꯗ ꯂꯣꯏꯒꯗꯕꯅꯦꯒꯨꯝꯕꯕ ꯂꯩꯕꯒꯤꯔꯥ ꯈꯟꯕ
ꯍꯣꯏ ꯀꯥꯏꯗꯦ ꯑꯗꯨꯝ ꯌꯥꯕ ꯃꯥꯜꯂꯦ ꯃꯣꯏꯒꯤ ꯁꯦ
ꯑ ꯍꯥꯏꯕꯗꯤ ꯅꯨꯃꯤꯠ ꯑꯃꯗ ꯑꯩꯈꯣꯏꯒꯤ ꯂꯣꯏꯒꯗꯕ ꯇꯥꯛꯁ ꯄꯤꯕꯗꯣ ꯑꯗꯨ ꯂꯣꯏꯌꯦꯦ ꯂꯣꯏꯗ꯭ꯔꯗꯤ ꯌꯥꯗꯕꯒꯨꯝꯕ ꯂꯩꯇꯦꯀꯣ
ꯑꯗꯨꯒꯨꯝꯕꯗꯨꯗꯤ ꯂꯩꯕ ꯈꯪꯗꯦ ꯑꯩꯗꯤ ꯃꯣꯏ ꯍꯥꯏꯔꯛꯇꯕ ꯃꯥꯜꯂꯦ ꯑꯗꯨꯒꯨꯝꯕꯗꯨꯗꯤ ꯑꯩꯈꯣꯏꯅ ꯑꯗꯨꯝ ꯇꯧꯕ ꯑꯩꯈꯣꯏꯅ ꯑꯗꯨꯝ ꯇꯧꯕ ꯉꯝꯕꯈꯩ ꯍꯥꯏꯁꯤꯔꯥ ꯑꯗꯨꯝ ꯑꯩꯈꯣꯏꯅ ꯍꯣꯠꯅꯕꯒꯤ ꯍꯥꯏꯕ ꯇꯥꯔꯦ ꯑꯗꯨꯗꯨꯒꯤ ꯑꯗꯨꯝ ꯑꯣꯏꯣꯏꯔꯦ
ꯑꯣ ꯉꯔꯥꯡꯅ ꯍꯧꯕꯁꯤꯡ ꯑꯁꯤꯁꯨ ꯈꯔ ꯆꯪꯕ ꯃꯥꯜꯂꯦꯀꯣ
ꯈꯪꯗꯦꯅ ꯑꯩꯗꯤ ꯅꯍꯥꯟ ꯅꯠꯇ꯭ꯔꯒ ꯅꯍꯥꯟꯒꯨꯝꯕ ꯇꯧꯔꯝꯕꯒꯤꯔ ꯄꯦꯟꯗꯤꯡꯒꯨꯝꯕ ꯂꯩꯕ꯭ꯔꯥ ꯃꯣꯏꯒꯤꯗꯣ
ꯑꯣ ꯑꯣ ꯑꯣ ꯑꯣ ꯍꯥꯏꯗꯤ ꯉꯔꯥꯡꯅ ꯇꯧꯕꯒꯤ ꯉꯁꯤ ꯆꯥꯡꯅꯗꯤ ꯌꯥꯝ ꯐꯔꯦꯅ ꯈꯟꯕ
ꯍꯣꯏ ꯑꯗꯨꯝ ꯊꯨꯗꯤ ꯊꯨꯕꯅꯦ ꯃꯣꯏꯒꯤꯁꯦ ꯑꯩꯈꯣꯏꯅꯕꯨ ꯑꯗꯨꯝ ꯈꯔ ꯍꯣꯠꯅꯔꯗꯤꯀꯣ ꯝ ꯊꯨ ꯃ ꯃꯣꯏ ꯁꯦ ꯅꯪꯗꯤ ꯀꯔꯤ ꯇꯧꯕ꯭ꯔꯥ ꯍꯟꯗꯛꯇꯤ
ꯑꯗꯤ ꯀꯩꯁ ꯇꯧꯗ ꯇ ꯌꯨꯝ ꯑꯗꯨꯝ ꯃꯥꯥꯏꯅ ꯂꯩꯌꯦ ꯑꯣꯖꯥ ꯃꯆꯥ ꯇꯧꯔ
ꯐꯩꯩꯅ ꯑꯗꯨꯗꯤ
ꯈꯣꯡ꯭ꯔꯦꯗ ꯋꯥꯃꯟꯕꯒꯦ ꯅꯣꯏꯗꯤ
ꯑꯩꯁꯦ ꯍꯧꯖꯤꯛꯁꯦ ꯁꯝꯃꯔ ꯚꯦꯀꯦꯁꯟ ꯂꯩꯌꯦ ꯑꯩꯒꯤ ꯀꯣꯂꯦꯖꯇ ꯁꯨꯇꯤ ꯊꯥꯕꯀꯣ
ꯎꯝ ꯎꯝ ꯎꯝ ꯎꯝ ꯅꯪꯁꯨ ꯑ ꯁꯤꯦ ꯍꯥꯏꯩꯕ ꯌꯥꯗꯦꯀꯣ ꯂꯝꯗꯣ
ꯍꯣꯏ ꯍꯣꯏ ꯆꯨꯝꯃꯦ ꯑꯩꯗꯤ ꯅꯍꯥꯟ ꯏꯃꯥꯟꯅꯕꯤꯈꯣꯏꯒ ꯀꯣꯜ ꯇꯧꯋꯦꯕꯀꯣ
ꯎꯝ
ꯀꯣ ꯍꯥꯏꯕꯗꯤ ꯑꯗꯨꯝ ꯃꯣꯏ ꯀꯃꯥꯏꯅ ꯇꯧꯔꯤꯕ꯭ꯔꯥ ꯍꯥꯏꯅ ꯍꯪꯕ ꯃꯇꯝꯗ ꯍꯧꯖꯤꯛ ꯅꯪꯅ ꯉꯁꯥꯏ ꯇꯥꯗꯦ ꯇꯥꯗꯦꯅ ꯍꯥꯏꯕꯗꯣ
ꯑꯥ
ꯨꯝꯗꯨꯅ ꯃꯥꯁꯨ ꯍꯥꯏꯌꯦꯕ ꯑꯩꯉꯣꯟꯗ ꯑꯗꯨ ꯑꯣꯏꯕꯒꯤꯦ ꯑꯩ ꯁꯤ ꯅꯪꯅ ꯑꯃꯨꯛ ꯇꯥꯗꯦ ꯍꯥꯏꯔꯛꯄꯁꯤꯗ ꯑꯩꯗ ꯀꯔꯤꯅ ꯉꯁꯤ ꯅꯨꯃꯤꯠꯁꯦ ꯑꯩ ꯑꯩꯁꯨ ꯀ ꯀꯔꯤ ꯍꯥꯏꯔ ꯑꯩꯒꯤ ꯅꯦꯠꯋꯥꯛꯅꯔ ꯑꯩꯒꯤ ꯐꯣꯟꯅꯔꯥ ꯈꯜꯂꯒ
ꯑꯣ ꯍꯧꯖꯤꯛꯇꯤ ꯊꯦꯡꯅ ꯇꯥꯔꯦ ꯍꯥꯟꯅ ꯑꯗꯨꯗꯤ ꯈꯤꯇꯪ ꯋꯥꯠꯄꯀꯣ ꯇꯥꯕꯗꯣ ꯋꯥꯕ ꯑꯗꯨꯗꯩꯗꯤ ꯑꯗꯨꯝ ꯇꯥꯔꯦꯗ
ꯍꯣꯏ ꯍꯣꯏ ꯑꯗꯨꯝ ꯃꯅ ꯎꯝ ꯍꯥꯏꯣ ꯍꯥꯏꯣ
ꯀꯣꯜ ꯇꯧꯕ ꯃꯤ ꯂꯩꯗꯕ ꯍꯥꯏꯗꯤ ꯅꯧꯅ ꯆꯪꯂꯅꯔꯛꯄꯅꯦꯅꯀꯣ ꯑꯗꯨꯒꯤ ꯣ ꯇꯧꯅꯤꯡꯉꯥꯏꯗꯨ ꯃꯤꯗꯨ ꯈꯪꯗꯕ ꯑꯩꯒꯤꯁꯨ ꯑꯗꯨꯝ ꯇꯧꯔꯛꯑꯣ ꯑꯩꯁꯨ ꯇꯧꯔꯛꯒꯦ ꯐꯔꯤ ꯂꯩꯕ ꯃꯨꯛꯀ ꯇꯝꯒꯨꯝꯕꯗ ꯅꯪꯒꯤꯁꯨ ꯑꯩꯒꯤꯁꯨ ꯇꯧꯔꯛꯀꯦ ꯀꯦ
ꯀꯥꯏꯗꯦ ꯀꯥꯏꯗꯦ ꯇꯧꯅꯁꯦ ꯍꯥꯏꯕꯗꯤ ꯃꯤꯒꯤ ꯇꯥꯏꯃꯤꯡꯗꯣ ꯀꯅꯥꯝ ꯃꯥꯟꯅꯗꯦꯗꯅꯀꯣ ꯑꯗꯨ ꯑꯣꯏꯕꯒꯤ ꯑꯗꯨꯝ ꯑꯦꯗꯖꯁ ꯇꯧꯅꯔꯒ ꯑꯗꯨꯝ ꯇꯧꯅꯁꯦ ꯀꯥꯏꯗꯦ
ꯍꯥꯏꯗꯤ ꯅꯪ ꯑ ꯄꯥꯏꯕꯨ ꯄꯥꯏꯔꯥꯎꯔꯣꯏꯗ꯭ꯔꯥ ꯅꯪ ꯄꯥꯈꯥꯅꯦ ꯀꯠꯇꯧꯔꯁꯨ ꯐꯥꯏꯗꯗꯣ
ꯑꯣ ꯑꯗꯨꯝ ꯃꯔꯛ ꯀꯣ ꯃꯤꯅ ꯇꯧꯅꯔꯁꯨ
ꯑꯥꯎ
ꯑꯗꯨꯝ ꯔꯤꯁꯤꯞ ꯇꯧꯕ ꯌꯥꯗꯕꯁꯨ ꯌꯥꯎꯕꯅꯦ ꯃꯔꯛꯇ
ꯑꯣ
ꯍꯥꯏꯕꯗꯤ ꯑꯗꯨꯝ ꯃꯇꯝ ꯈꯨꯗꯤꯡꯃꯛꯇ ꯀꯔꯤ ꯍꯥꯏꯁꯤꯔꯥ ꯐꯖꯟꯅ ꯇꯧꯋꯦ ꯍꯥꯏꯕꯃꯛꯇꯤ ꯑꯣꯏꯗꯕꯅꯦꯕ ꯑꯗꯨꯝ ꯃꯁꯥ ꯃꯁꯥꯒꯤ ꯈꯔ ꯈꯔ ꯇꯧꯕ ꯅꯨꯡꯉꯥꯏꯕ ꯅꯨꯡꯉꯥꯏꯇꯕ ꯑꯗꯨꯝ ꯂꯣꯏ ꯂꯩꯕꯅꯦ ꯃꯤꯁꯤꯡꯗꯣ
ꯑꯣ ꯑꯣ ꯑꯣ
ꯀꯣ ꯀ ꯅꯨꯡꯉꯥꯏꯇꯦꯒ ꯑꯗꯨꯝ ꯍꯥꯏꯕ ꯃꯤ ꯂꯩꯕꯅꯤ
ꯍꯣꯏ ꯑꯗꯨꯝꯥꯏꯁꯨ ꯂꯩꯔꯝꯕꯅꯤ ꯍꯥꯏꯗꯤ ꯄꯥꯏꯔꯛꯑꯔꯑꯣꯔꯣꯏꯗꯔꯥ ꯃꯤ ꯈꯪꯗꯕꯒꯤꯅ ꯈꯟꯕꯅꯦ
ꯎꯝ ꯑꯗꯣ ꯅꯣꯏꯔꯣꯝꯝꯕꯗꯤ ꯅꯣꯡ ꯇꯥꯕ꯭ꯔꯣ
ꯃꯪꯉꯒ ꯂꯩꯌꯦ ꯇꯥꯕꯗꯤ ꯈꯛꯇꯗꯤ ꯑꯣꯏꯗꯕꯀꯣ ꯎ
ꯑꯩꯈꯣꯏꯒꯤꯗꯤ ꯉꯁꯥꯏ ꯐꯖꯅ ꯇꯥꯏꯑ ꯑꯗꯨꯒ ꯍꯧꯖꯤꯛ ꯑꯃꯨꯛ ꯃꯪꯉꯦ ꯃꯪꯉꯁꯨ ꯁꯥꯕꯅ ꯂꯣꯏꯔꯦ
ꯎ
ꯀ꯭ꯂꯥꯁ ꯀꯌꯥꯒꯤꯅꯣ ꯅꯪ ꯑꯣꯖꯥ ꯑꯣꯏ ꯍꯥꯏꯕꯗꯣ
ꯑꯩ ꯑꯉꯥꯡꯁꯤꯡꯒꯤꯅꯦ ꯁꯤ ꯀꯤꯟꯗꯔ ꯒꯥꯔꯗꯦꯟꯒꯤꯀꯣ
ꯋꯥꯁꯨꯋꯥꯕ ꯅꯨꯡꯉꯥꯏꯔꯁꯨ ꯅꯨꯡꯉꯥꯏꯕꯅꯤꯅꯦ ꯅꯪꯒꯤꯁꯦ
ꯂꯩꯦꯗꯝ ꯋꯥꯁꯨꯃꯥꯏ
ꯑꯉꯥꯡ ꯂꯣꯏꯅꯕꯗꯤꯀꯣ ꯋꯥꯗꯤ ꯋꯥꯕꯅꯦ ꯈꯔꯗꯤ ꯅꯪ ꯇꯨꯏꯁꯟꯒꯨꯝꯕꯗꯤ ꯂꯧꯕ꯭ꯔꯣ
ꯂꯧꯒꯦꯅ ꯈꯜꯂꯤ ꯑꯗꯣ ꯍꯧꯖꯤꯛ ꯍꯧꯖꯤꯛꯕꯨꯗꯤ ꯂꯧꯗ꯭ꯔꯤ
ꯑꯣ
ꯆꯪꯕ ꯀꯥꯟꯗ ꯂꯥꯎꯁꯦꯔꯥꯅꯗꯤ ꯈꯟꯅꯤ ꯦ ꯎ ꯅꯪ ꯎ ꯅꯁꯨ ꯍꯥꯏꯕ ꯌꯥꯗꯦ ꯀꯗꯥꯏꯗꯒꯤꯔꯁꯨ ꯈꯪꯗ꯭ꯔꯦ
ꯑꯩꯁꯦꯀꯣ ꯀꯃꯏ ꯍꯥꯏꯁꯤꯔꯥ ꯈꯪꯒꯦꯔꯥ ꯈꯪꯗꯦꯀꯣ ꯑꯃ ꯎ ꯀꯔꯤꯔꯥ ꯑꯩꯒꯤ ꯑꯩꯒꯤ ꯃꯅꯥꯛꯇ ꯂꯩꯕ ꯑꯗꯣ ꯗꯅꯤ ꯀꯣꯟꯇꯤꯅꯦꯟꯇꯦꯜꯗꯣ ꯈꯪꯕ꯭ꯔꯥ
ꯎꯝ ꯎ ꯎ ꯈꯪꯗꯦꯕ ꯎ ꯎ
ꯗꯤ ꯑꯦꯝ ꯀꯣꯂꯦꯖꯇꯤ ꯈꯪꯒꯅꯤꯅ ꯑ ꯑꯗꯨꯒꯤ ꯃꯅꯥꯛꯇ ꯨ ꯇꯇꯥ
ꯑꯣ ꯑꯣ ꯑꯣ ꯑꯣ ꯑꯣ ꯑꯣ ꯑꯩꯅꯥ ꯀ‌ꯣꯝꯂ ꯍꯥꯎꯕꯖ ꯑꯣ ꯑꯗꯨꯗꯒꯤꯅꯤ ꯍ ꯎ ꯌꯥꯝ ꯅꯨꯡꯉꯥꯏꯌꯦ ꯅꯪ ꯈꯪ ꯑꯩ ꯍꯥꯏꯗꯤ ꯎꯝ ꯅꯨꯄꯥ ꯑꯣꯏꯔꯝꯒꯗ꯭ꯔꯥ ꯅꯠꯇ꯭ꯔꯒ ꯀꯅꯥ ꯑꯣꯏꯔꯝꯒꯗ꯭ꯔꯥ ꯀꯣꯗ ꯑꯃꯨꯛ ꯄꯈꯠꯂꯦ꯫
ꯎꯝ ꯍꯣꯏ ꯍꯣꯏ ꯑꯗꯣ ꯅꯪꯒꯤ ꯂꯣꯟ ꯑꯥ ꯍꯥꯏꯔꯣ ꯍꯥꯏꯔꯣ
ꯅꯪꯒꯤꯁꯨ ꯂꯩꯔꯗꯤ ꯑꯗꯨꯝ ꯇꯧꯔꯛꯑꯣ꯫
ꯑꯣꯀꯦ ꯑꯩ ꯉꯁꯤ ꯈꯇꯪ ꯇꯧꯕ ꯌꯥꯏꯌꯦ ꯈꯪꯕꯗꯒꯤ ꯀꯣ ꯑꯃꯨꯀ ꯇꯅꯦ ꯑꯩꯅ ꯍꯥꯟ ꯑꯩꯅ ꯍꯥꯏꯕꯗꯣ ꯑꯃꯨꯛ ꯆꯪꯗꯤ ꯆꯪꯉꯦ ꯑꯗꯨ ꯑꯣꯏꯔꯁꯨ ꯇꯧꯕ ꯌꯥꯗꯦ ꯈꯥꯇꯪ ꯍꯥꯏꯕꯅꯤꯅ ꯑꯩꯁꯦ ꯑꯗꯨꯝ
ꯈ ꯎ
ꯁꯤ ꯃꯤ ꯃꯌꯥꯝꯅ ꯑꯗꯨꯝ ꯍꯥꯏꯕꯗꯨꯗ ꯑꯩꯁꯨ ꯇ꯭ꯔꯥꯏ ꯇꯧꯁꯤꯔꯥ ꯍꯥꯏꯅ ꯑꯗꯨꯝ ꯇꯧꯕꯅꯦ ꯑꯗꯨꯗ
ꯑꯣ ꯑꯩꯅ ꯑꯍꯥꯟꯕꯔꯥ ꯑꯍꯥꯟꯕꯔꯥ ꯎꯝ ꯑꯣ꯫ ꯃꯣꯏ ꯑꯗꯨ ꯅꯪꯒꯤꯗꯤ ꯎ ꯂꯣꯏꯅ ꯆꯪꯈ꯭ꯔꯕ꯭ꯔꯥ ꯍꯥꯏꯗꯤ
ꯎꯝ ꯑꯩꯅ ꯑꯩꯅ ꯇꯧꯕ ꯑꯗꯨꯒ ꯍꯥꯏꯔꯗꯤ ꯂꯣꯏꯅ ꯆꯪꯕ ꯍꯥꯏꯁꯦ ꯍꯣꯏ ꯅꯍꯥꯟ ꯈꯔꯗꯤ ꯆꯪꯉꯦ ꯑꯗꯨ ꯆꯪꯕꯗꯣ ꯌꯥꯝꯗꯤ ꯅꯠꯇꯦ ꯑꯅꯤ ꯈꯛꯇꯪꯅꯦ꯫
ꯑꯣ
ꯅꯠꯇꯦ ꯍꯦ
ꯑꯣ ꯑꯣ ꯑꯣ ꯑꯗꯨꯗꯤ ꯑꯣ ꯑꯣ ꯑꯣ ꯏꯃꯥꯟꯅꯕꯤ ꯑꯃꯗꯤꯅꯦ ꯎꯝ ꯂꯤꯁꯤꯡ ꯑꯃꯒ ꯀꯌꯥ ꯍꯥꯏꯕ꯭ꯔꯥ ꯑꯃꯅꯤ ꯑꯍꯨꯝꯃꯥꯔꯤ ꯆꯥꯇꯔꯨꯛ ꯀꯨꯝꯕ ꯆꯪꯉꯦ ꯍꯥꯏꯌꯦ ꯑꯃꯒꯤꯗꯤ꯫
ꯑꯣ ꯃꯣꯏ ꯐꯖꯅ ꯇꯧꯕꯁꯤꯡꯒꯤꯅꯦ ꯑꯗꯨꯗꯤ
ꯑꯗꯨꯒꯤ ꯃꯇꯨꯡꯗꯤ ꯑꯃꯨꯛ ꯆꯪꯗ꯭ꯔꯦꯅ ꯍꯥꯏꯕꯀꯣ꯫
ꯑꯣ꯫
ꯅꯨꯃꯤꯠ ꯑꯣꯏꯔ ꯃꯥꯜꯂꯦ ꯅ ꯃꯥꯗꯤ ꯑꯩꯉꯣꯟꯗꯗꯤ ꯍꯥꯏꯔꯛꯄꯣ
ꯑꯣ
ꯎꯗ ꯑ
ꯅꯪꯗꯤ ꯁꯤꯗ ꯂꯥꯛꯇꯕ꯭ꯔꯥ ꯅꯗ꯭ꯔ ꯂꯩꯇꯕ꯭ꯔꯥ ꯅꯪ
ꯎꯝꯗ ꯑꯩꯈꯣꯏꯒꯤ ꯏ ꯏꯕꯥꯅꯤꯒꯤꯁꯦ ꯍꯦꯜꯂꯦ ꯑꯗꯣ ꯅꯪꯒꯤꯁꯨ ꯇꯧꯔꯛꯑꯣ ꯑꯩ ꯅꯪꯒꯤ ꯅꯝꯕꯔꯁꯨ ꯁꯦꯠ ꯇꯧꯔꯝꯒꯦꯅꯪꯁꯨ ꯑꯥ ꯑꯗꯨꯝ ꯇꯧꯔꯛꯎꯀꯣ ꯑꯗꯨꯗꯤ ꯍꯧꯖꯤꯛꯀꯤꯗꯤ ꯊꯝꯃꯁꯦ
ꯊꯃꯦ